ꯍꯜꯂꯣ ꯒꯗ ꯑꯐꯇꯔꯅꯨꯟ ꯅꯨꯡꯉꯥꯏꯔꯤꯕꯣ
ꯑ ꯅꯨꯡꯉꯥꯏꯔꯤꯌꯦ ꯎꯝ
ꯀ꯭ꯔꯤ ꯀꯧꯕ꯭ꯔꯥ ꯑꯦ ꯅꯠꯇꯦ ꯍꯥꯏꯒꯅꯣ ꯌꯥꯔꯦ ꯁꯣꯏꯕꯅꯦ ꯍꯧꯖꯤꯛꯀꯤꯗ ꯁꯣꯏꯕꯅꯦ ꯁꯣꯏꯕꯅꯦ ꯍꯧꯖꯤꯛꯗ ꯑꯩ ꯈꯪ ꯈꯪꯅ ꯇꯧꯒꯦ ꯍꯥꯏꯅ ꯇꯧꯕ ꯅꯠꯇꯦ ꯁꯣꯏꯕꯅꯦꯀꯣ
ꯍꯣꯏ ꯍꯣꯏ ꯍꯣꯏ ꯀꯥꯏꯗꯦ
ꯁꯥꯎꯅꯤꯡꯕ꯭ꯔꯥ
ꯁꯥꯎꯅꯤꯡꯗꯦ ꯍꯥꯏꯅꯤꯡꯕ ꯑꯗꯨꯝ ꯍꯥꯏꯌꯣ
ꯁꯥꯎꯅꯤꯡꯕꯁꯨ ꯀꯔꯤꯁꯨ ꯇꯧꯕ ꯉꯝꯃꯣꯏꯗ ꯍꯥꯏꯕꯗꯤ ꯂꯥꯞꯅꯕꯅꯤꯅꯀꯣ
ꯑꯩꯅ ꯌꯥꯝ ꯁꯥꯎꯔꯗꯤꯀꯣ ꯂꯥꯛꯈ꯭ꯔꯁꯨ ꯂꯥꯛꯀꯅꯤ ꯍꯥꯏꯅꯦ
ꯑꯩꯈꯣꯏꯗꯤ ꯀꯩꯅꯣꯅ ꯇꯔꯥꯅ ꯂꯣꯏ ꯇꯧꯔꯒ ꯂꯥꯡ ꯊꯥꯛꯄꯤꯒꯅꯤꯍꯦ
ꯃꯆꯤ ꯑꯩꯈꯣꯏ ꯅꯞ ꯕꯖꯥꯔꯗꯣ ꯍꯪꯕ꯭ꯔꯥ
ꯃꯤꯔꯅ ꯑꯣꯏꯦꯗ
ꯑꯁ ꯑꯗꯨꯒꯨꯝꯕꯗ ꯁꯤꯟꯇꯦꯛꯁ ꯃꯉꯥ ꯇꯔꯨꯛ ꯇꯔꯦꯠꯒꯨꯝꯕ ꯂꯪꯊꯕꯤꯔꯗ ꯎ ꯆꯄꯒ ꯅꯄꯒ ꯂꯩꯅꯦ ꯑꯗꯣ ꯅꯪ ꯏꯝꯐꯥꯜꯗ ꯂꯩꯕꯁꯦ ꯀꯌꯥꯝ ꯀꯨꯏꯔꯒꯦ
ꯂꯁ ꯌꯦꯔꯠꯒꯤ ꯍꯒꯅꯤ ꯂꯩꯩꯃ ꯑ ꯂꯩꯏꯕꯒꯤꯀꯣ ꯍꯥꯥꯕ꯭ꯔꯣ
ꯇꯥꯏꯌꯦ
ꯁꯝ ꯀꯦꯟꯕꯁꯤꯗꯤ ꯂꯣꯏꯔꯦ
ꯅꯪ ꯁꯝꯇꯦꯟꯕ꯭ꯔꯥ
ꯌꯥꯝ ꯀꯦꯜꯂꯦ ꯍꯥꯏꯕ
ꯑꯗꯨꯗꯤ ꯍꯣꯔꯦꯟ ꯑꯃꯨꯛ ꯊꯣꯛꯅꯔꯁꯤꯔꯥ ꯀꯃꯥꯏꯅ ꯇꯧꯕ꯭ꯔꯥ
ꯀꯔꯤꯒꯦ
ꯆꯝ ꯇꯦꯟꯕ ꯃꯤꯁꯤꯡꯁꯤꯗꯤ ꯌꯥꯝ ꯑꯐꯥꯎ ꯁ ꯍꯥꯏꯌꯦ ꯑꯗꯨꯒꯤ ꯑꯩ ꯀꯤꯕ
ꯇꯦꯂꯦ ꯍꯥꯏꯕ ꯅꯠꯇꯦ ꯀꯦꯂꯦ ꯍꯥꯏꯕꯅꯦ
ꯑꯣ ꯑꯣ ꯑꯣ ꯑꯁ ꯑꯍꯟ ꯑꯣꯏꯔꯛꯄꯅꯤꯅ ꯅꯥꯁꯦ ꯈꯔ ꯄꯪꯊꯈ꯭ꯔꯦ
ꯑꯣꯏ ꯂꯧꯔꯣꯏ ꯅꯪ ꯉꯜꯂꯤꯉꯩꯁꯤꯗꯀꯣ ꯌꯦꯡꯍꯧꯔꯣ ꯕꯦꯔꯥ ꯀꯛꯑꯒꯅꯤ
ꯌꯦꯡꯒꯦ ꯌꯦꯡꯒꯦ ꯗꯥꯛꯇꯔ ꯭ꯂꯥꯛꯁꯅꯤ ꯌꯦꯡꯉꯣꯟꯅ
ꯆꯦꯛꯑꯞꯇꯤ ꯇꯧꯊꯣꯛꯈ꯭ꯔꯣ ꯍꯥꯏꯕꯅꯦ ꯒꯅꯤꯗꯀꯣ
ꯑ
ꯑꯩ ꯀ ꯄ꯭ꯔꯣ ꯅꯨꯄꯥ ꯅꯣꯏ ꯑꯩꯈꯣꯏꯁꯨ ꯅꯨꯄꯥꯒꯤ ꯒꯥꯏꯅꯤ ꯂꯩꯌꯦ ꯅꯣꯏ ꯈꯤꯛꯇꯪꯒꯤ ꯒꯥꯏꯅꯤꯔ ꯈꯟꯒꯅꯨ
ꯈꯃ ꯇꯕꯅꯤꯅꯦ
ꯗꯣꯛꯇꯔ ꯕꯤꯂꯛꯁꯃꯤꯉꯣꯟꯅ ꯃꯥꯗꯤ ꯏꯁꯄꯦꯁꯤꯂꯤꯁꯅꯤ ꯍꯥꯏ ꯑꯗꯨ ꯃꯥꯅ ꯊꯕꯛ ꯃꯐꯝ ꯆꯠꯂꯗꯤ ꯃꯁꯥꯗꯤ ꯒꯨꯗꯨꯡ ꯒꯨꯗꯥꯡ ꯒꯨꯗꯨꯡ ꯒꯗꯥꯡ ꯇꯧꯈ꯭ꯔꯅꯤ
ꯑꯣ ꯍꯥꯥꯕ꯭ꯔꯣꯅꯦꯍꯥꯟꯅ ꯆꯥꯕꯒꯤ
ꯀ ꯎꯝ ꯊꯥꯕꯍꯝ ꯇꯥꯏ ꯅꯣꯏ ꯈꯨꯟꯗꯗꯤ ꯁꯖꯤꯒꯨꯝꯕ ꯂꯃꯨꯀꯨꯝꯕ ꯁꯥꯕꯧꯒꯨꯝꯕ ꯑꯗꯨꯝ ꯐꯪꯉꯕ꯭ꯔꯣ
ꯌꯥꯝ ꯂꯩꯍꯤꯗ
ꯌꯥꯝ ꯂꯩꯌꯦ
ꯑꯄꯗ ꯄꯨ ꯋꯥꯅꯦ
ꯁꯤ ꯌꯥꯝ ꯁꯤ ꯀꯥꯔꯦ ꯌꯥꯝꯁꯨꯄꯤꯤ ꯇꯥꯏꯞꯇ
ꯅꯨꯄꯥꯃꯛꯇꯤ ꯅꯠꯇꯕꯅꯤꯅ
ꯑꯗ ꯑꯗꯨ ꯍꯥꯏꯕꯨ ꯍꯥꯏꯔꯒ ꯅꯪ ꯏꯝꯐꯥꯜ ꯑ ꯗ ꯂꯩ ꯍꯥꯏꯔꯗꯤ ꯑꯩꯈꯣꯏꯒꯤ ꯖꯤꯝꯗ ꯌꯥꯎꯅꯤꯡꯕ ꯖꯨꯝꯕꯥꯒꯨꯝꯕ ꯑꯅꯥꯅꯤꯡꯕ꯭ꯔ
ꯏꯗ ꯂꯥꯛꯄ ꯌꯥꯕ꯭ꯔꯣ
ꯁꯥꯗꯨ ꯌꯥꯝ ꯇꯥꯜꯂꯒ
ꯁꯁꯂ ꯏꯗꯦꯦ ꯏꯗꯦ ꯆꯅꯤ ꯌꯥ ꯊꯥꯎ ꯂꯥꯏꯇꯔꯦ ꯈꯣꯏꯗꯤ
ꯆꯥꯅꯤꯉꯥꯏ ꯑꯐꯥꯎ ꯂꯩꯇ꯭ꯔꯦ
ꯑꯥ
ꯑꯗꯨꯗ ꯑꯣꯏꯔꯗꯤ ꯑꯁ ꯌꯥꯔꯦꯗ ꯍꯥꯏꯔꯣꯏ ꯑꯩꯒꯦ
ꯑꯣ ꯏꯂ ꯔꯣ ꯍꯥꯏꯔꯅ
ꯑꯩꯁꯨ ꯌꯨꯝꯗꯤ ꯁꯥꯅꯤꯡꯉꯥꯏ ꯅꯠꯇꯦ ꯑꯩꯗꯤꯀꯣ ꯑꯩꯁꯦ ꯑꯣꯛ ꯂꯩꯁꯤꯔꯥ ꯈꯟꯕꯅꯦ ꯑꯣꯛ ꯂꯩꯔꯒ ꯀꯣ ꯃꯤꯉꯣꯟꯗ ꯌꯧꯍꯟꯁꯤ꯭ꯔꯥ ꯍꯥꯏꯅ
ꯅꯀꯣꯛꯇꯤ ꯋꯥꯉꯦꯍꯦ ꯅꯪꯁꯨ
ꯑꯗꯨꯒꯤ ꯑꯣꯞ ꯂꯩꯅꯤꯉꯥꯏ ꯃꯍꯨꯠ ꯌꯧꯗ꯭ꯔꯤꯅꯦ ꯑꯩ ꯀꯟꯅ ꯍꯣꯠꯅꯔꯤꯕꯅꯦ ꯍꯧꯖꯤꯛ
ꯎꯝꯕ ꯑꯣꯏꯔꯣ ꯑꯗꯨꯅꯦ
ꯍꯥꯥ
ꯍꯪꯕ ꯑꯣꯏꯔꯣ ꯍꯥꯏꯕ
ꯑꯣ ꯍꯣꯔꯦꯟ ꯅꯪ ꯆꯥꯛ ꯆꯥꯔꯝꯗꯥꯏꯗꯔ ꯇꯨꯝꯃꯝꯗꯥꯏꯗꯔ ꯈꯔ ꯂꯥꯏ ꯈꯨꯨꯝꯕꯗ ꯑꯩꯁꯨ ꯅꯤꯡꯁꯤꯡꯕꯤꯌꯨꯀꯣ
ꯍꯣꯏ
ꯑꯗꯨꯒ ꯑꯉꯥꯡꯁꯨ ꯌꯥꯝ ꯄꯣꯛꯅꯤꯡꯉꯥꯏ ꯈꯨꯔꯨꯝꯕꯤꯌꯣ
ꯑ ꯁꯤ ꯑꯃꯟ ꯀꯥꯏ ꯅꯪꯗꯣ
ꯑꯩꯗꯤ ꯑꯩ ꯋꯥꯈꯜꯗꯗꯤꯀꯣ ꯑꯩꯗꯤ ꯀꯔꯤ ꯍꯥꯏꯁꯤꯔꯥ ꯑꯩꯈꯣꯏ ꯂꯩꯔꯤꯕ ꯏꯔꯩꯕꯥꯛꯁꯤꯗ ꯑꯉꯥꯡ ꯃꯃꯤꯠꯇ ꯎꯕ ꯐꯪꯗꯕ ꯃꯤ ꯐꯅꯌꯥꯝ ꯂꯩꯗꯅ ꯑꯗꯨꯒꯤ ꯑꯩ ꯏꯁꯥꯃꯛꯅ ꯄꯩꯁꯥ ꯑꯣꯏꯅ ꯄꯤꯕ ꯉꯝꯝꯕꯁꯨ ꯑꯩꯒꯤ ꯂꯩꯖꯕ ꯍꯥꯏꯕ ꯇꯥꯔꯦꯗꯅ ꯑꯉꯥꯡꯁꯦ ꯌꯥꯝ ꯄꯣꯛꯑꯒ ꯂꯩꯔꯒꯗꯤ ꯂꯩꯗꯅ
ꯪ ꯅꯪꯒꯤ ꯅꯨꯄꯤꯅ ꯁꯥꯎꯔꯣꯏꯗ꯭ꯔꯣ ꯑꯗꯨꯃꯥꯏꯅ ꯇꯧꯋꯗꯤ
ꯑꯩ ꯅꯨꯄꯤꯒ ꯏꯕꯥꯅꯤ ꯌꯥꯅꯒꯗꯕꯅꯦ ꯌꯥꯅꯕꯒꯤ ꯃꯇꯨꯡ ꯏꯟꯅꯅꯦ ꯍꯥꯏꯔꯤꯁꯦ ꯍꯧꯖꯤꯛ
ꯏꯗ
ꯌꯥꯝꯗꯣꯏꯗ ꯑꯉꯥꯡ ꯑꯗꯨꯝ ꯀꯩ ꯍꯥꯏꯔꯕ ꯇꯔꯥꯃꯉꯥꯒꯨꯝꯕ ꯆꯇꯔꯦ ꯀꯨꯝꯕ ꯄꯣꯛꯑꯗꯤ
ꯍꯣꯏ ꯅꯪꯒꯤ ꯅꯨꯄꯤꯗ ꯍꯅꯨꯕ ꯅꯍꯥꯂꯅꯤ
ꯅꯪ ꯀꯩꯕ ꯁꯥꯎꯠꯔꯤ ꯁꯥꯎꯠ ꯑꯐ꯭ꯔꯤꯀꯥꯗ ꯅꯨꯄꯤ ꯑꯃꯅ ꯅꯨꯄꯤ ꯑꯃꯅ ꯑꯉꯥꯡ ꯐꯣꯔꯇꯤ ꯐꯣꯔ ꯄꯣꯛꯄꯩꯗ ꯇꯥꯗ꯭ꯔꯣ ꯗꯤ ꯁꯤꯌꯥꯔꯒꯤꯅꯤꯀꯣ ꯗꯤ ꯁꯤꯌꯥꯔꯒꯤ
ꯆꯥꯃꯄꯣ ꯆꯥꯃꯁ
ꯎꯝ ꯆꯥꯃ ꯇꯧꯒꯦ ꯑꯗꯨ ꯑꯩ ꯑꯩꯈꯣꯏ ꯀꯦꯟꯗ꯭ꯔꯒꯤ ꯑꯩꯈꯣꯏ ꯀꯔꯤ ꯍꯥꯏꯕ꯭ꯔꯥ ꯑꯦꯝ ꯑꯦꯜ ꯑꯦ ꯍꯥꯏꯕ꯭ꯔꯥ ꯃꯤꯅꯤꯁꯇꯔ ꯍꯥꯏꯕ꯭ꯔꯥ ꯃꯣꯏꯗꯨꯗꯒꯤ ꯐꯥꯎꯅꯔꯒꯀꯣ ꯑꯩꯒꯤ ꯂꯝ ꯈꯔ ꯂꯝꯄꯥꯛ ꯑꯃ ꯄꯤꯕꯤꯔꯛꯑꯣ ꯐꯥꯝ ꯇꯧꯒꯦ ꯍꯥꯏꯅꯀꯣ ꯑꯗꯨꯒ ꯑꯉꯥꯡꯒꯤ ꯐꯥꯝꯔꯥ ꯀꯔꯤꯔꯥ ꯑꯗꯨꯝ ꯇꯧꯕ ꯌꯥꯕ ꯈꯔ ꯇꯧꯕ ꯇꯥꯔꯦꯅꯦ
ꯍꯡ ꯌꯝ ꯐꯦ ꯈꯜꯂꯗꯤꯀꯣ ꯍꯧꯁꯛꯇ ꯄꯁꯥ ꯌꯦꯇ ꯑꯅ ꯍꯒꯎ ꯅꯪ ꯄꯁꯥꯁ ꯊꯥꯕꯤ ꯌꯥ
ꯍꯧꯖꯤꯛ ꯑꯩ ꯍꯧꯖꯤꯛ ꯍꯖꯤꯛꯁꯨ ꯇꯥꯜꯂꯤꯌꯦ ꯑꯗꯨꯕꯨꯗꯤ
ꯞꯦꯛꯇꯅ ꯑꯗꯨꯝ ꯇꯥꯂꯨ
ꯇꯥꯅꯤ ꯅꯪꯁꯨ ꯇꯥꯜꯂꯣꯀꯣ
ꯑꯥꯎ
ꯅꯣꯏꯁꯨ ꯀꯣꯟꯅ ꯌꯨꯝ ꯄꯥ ꯀꯥꯟꯗ ꯎꯄꯨ ꯃꯔꯤ ꯃꯉꯥꯒꯨꯝꯕ ꯐꯅꯦꯛꯇꯣ ꯑꯗꯨꯝ ꯊꯅꯤꯡꯉꯥꯏ ꯍꯧꯖꯤꯛ ꯇꯥꯟꯕ ꯍꯧꯔꯣ
ꯑ
ꯑꯣ ꯔꯤꯍꯔꯁꯦꯜ ꯍꯥꯏꯒꯗꯕ ꯋꯥꯁꯨ ꯑꯩꯣꯏ ꯍꯥꯏꯈ꯭ꯔꯥ ꯀꯔꯤ ꯍꯥꯏꯅꯤ ꯈꯪꯗꯦꯅꯦ
ꯑꯣꯏꯅ ꯁꯛꯑꯣ
ꯏꯁꯩꯁꯨ ꯁꯛꯄ ꯌꯥꯗꯦ ꯍꯥꯏ
ꯑꯔꯝꯒꯗꯤꯅ ꯑꯩꯁꯇꯅꯥ ꯅ ꯊꯅꯤꯡꯒꯦ
ꯏꯁꯩ ꯁꯛꯄꯁꯦ ꯑꯩ ꯐ꯭ꯔꯦꯟꯦꯟ ꯁꯒ ꯑꯃꯨ ꯅꯨꯡꯁꯥ ꯊꯣꯛꯄꯁꯨ ꯑꯃꯨꯛ ꯅꯣꯡ ꯇꯥꯔꯛꯑꯗꯤ ꯄꯥꯈꯠꯄ ꯖꯨꯝꯕꯥ ꯂꯩꯀꯣ ꯖꯨꯝꯕꯥ ꯖꯨꯝꯕꯥ ꯂꯩꯌꯦ ꯅꯣꯏ ꯁꯨꯅꯥꯅꯤꯡꯉꯗꯤ ꯖꯨꯃꯥꯗꯣ ꯑꯩꯅ ꯑꯩꯅ ꯉꯝꯕ ꯍꯥꯏꯕꯕꯨ ꯑꯗꯨꯝꯈ꯭ꯔꯦ ꯍꯥꯏꯕ꯭ꯔꯥ ꯑꯦꯠꯃꯤꯁꯟꯗꯗꯤ ꯌꯦꯡꯕꯤꯔꯒꯦ ꯑꯩꯅ ꯑꯗꯨꯒ ꯃꯟꯠꯂꯤꯗꯤ ꯅꯥꯏꯟ ꯍꯟꯗ꯭ꯔꯦꯗ ꯃꯤ ꯅꯣꯏ ꯆꯨꯝꯕꯥꯥꯒꯤꯗꯣ ꯃꯤ ꯀꯨꯟꯒꯨꯝꯕ ꯑꯣꯏꯒꯦꯔꯥ ꯃꯧꯈꯣꯏꯁꯨ ꯂꯥꯛꯄꯅꯦ ꯑꯩꯗꯤ ꯍꯥꯟꯅ ꯃꯣꯏ ꯑꯩꯈꯣꯏꯒꯤ ꯖꯤꯝꯗꯨꯗ ꯍꯥꯟꯅ ꯀꯩꯅꯣ ꯇꯧꯔꯝꯕꯀꯣ
ꯎꯝ
ꯊꯕꯛ ꯁꯨꯔꯝꯕꯒꯤ ꯑꯩꯗꯤ ꯑꯗꯨꯝ ꯐ꯭ꯔꯤꯗ ꯁꯅꯥꯝꯅꯦ ꯃꯔꯛ ꯃꯔꯛꯇ ꯑꯗꯨꯝ ꯆꯠꯅꯤꯡꯉꯗꯤ ꯆꯠꯀꯅꯤ ꯎꯝ
ꯎꯝ
ꯑꯗꯨꯒꯤ ꯅꯪꯁꯨ ꯋꯥ ꯉꯥꯡꯉꯣꯏ ꯏ ꯊꯠꯅ ꯉꯥꯡ ꯂꯩꯔꯦ ꯑꯩ
ꯂꯩꯇ꯭ꯔꯦ ꯍꯣꯏꯅꯀꯥꯎ
ꯑꯥ
ꯎꯝ
ꯑꯗ ꯅꯣꯏ ꯍꯧꯖꯤꯛ ꯀꯣꯂꯦꯖ ꯅꯪ ꯍꯧꯖꯤꯛ ꯁꯦꯃꯤꯁꯇꯔ ꯀꯌꯥ ꯁꯨꯈ꯭ꯔꯦꯕ ꯁꯦꯀꯦꯟ ꯊꯥꯔꯠ
ꯑꯝꯕ
ꯐꯔꯁ ꯏꯁꯇꯔ ꯑꯣ ꯀ꯭ꯂꯥꯁ ꯇꯨꯌꯦꯜꯐꯇ ꯅꯪ ꯄꯤ ꯁꯤ ꯀꯌꯥ ꯆꯠꯀꯦ
ꯑꯄ ꯇꯒꯦ
ꯁꯦꯡꯕ ꯍꯥꯏꯌꯣ ꯍꯥꯏꯔꯒ ꯀꯔꯤꯅꯣ ꯀꯥꯏꯖꯩ ꯍꯥꯏ
ꯇꯌꯦ ꯌꯥꯝꯗꯦ
ꯀ꯭ꯂꯥꯁ ꯇꯦꯟꯗꯗꯤ
ꯃ ꯌꯥꯝꯗꯦ
ꯌꯥꯝꯗꯦ ꯄ꯭ꯔꯁꯤꯟꯊꯤꯁꯇꯕꯨ ꯀꯔꯤꯒꯤ ꯍꯥꯏꯕ ꯇꯟꯕꯅꯣ
ꯕ
ꯍꯥꯏꯔꯣꯏ ꯍꯥꯏꯕꯗ꯭ꯔꯕ ꯕꯟꯇꯤꯟ ꯀꯣꯛꯈꯤꯒꯦ ꯏꯕꯤꯔꯕ
ꯑꯥ
ꯑꯗꯣ ꯀꯔꯤ ꯍꯥꯏꯕ꯭ꯔꯥ
ꯃꯥꯁꯤ ꯌ ꯆꯠ ꯀꯗ꯭ꯔꯣ
ꯍꯥ ꯀꯔꯤ ꯍꯥꯏꯕ ꯇꯥꯗ꯭ꯔꯦ ꯑꯃꯨꯛ ꯍꯥꯏꯌꯣ
ꯑ ꯁꯇ꯭ꯔꯣꯅ
ꯌꯨꯝ ꯆꯠꯂꯑꯦ ꯑꯩꯅ ꯍꯥꯏꯗ꯭ꯔꯣ ꯅꯪꯉꯣꯟꯗ ꯉꯁꯥꯏꯅ ꯑꯩꯈꯣꯏ ꯌꯨꯝꯒ ꯑꯩ ꯊꯕꯛ ꯆꯠꯄ ꯃꯐꯝꯁꯦ ꯑꯦꯠꯂꯤꯁ ꯇꯨ ꯀꯤꯂꯣꯃꯤꯇꯔꯒꯤ ꯒꯦꯞꯅꯦꯕ ꯂꯩꯕꯗꯣ
ꯁꯤ ꯌꯥꯔꯦ
ꯀꯣꯛ ꯌꯥꯗ꯭ꯔꯦ ꯅꯪ ꯀꯣ
ꯌꯥꯗ ꯍꯂ ꯔꯏ
ꯅꯪꯁꯨ ꯀꯩꯅꯣꯒ ꯇꯥꯟꯅꯔꯣ ꯗꯣꯛꯇꯔ ꯕꯤꯂꯛꯁꯅꯤꯒ ꯑꯩꯉꯣꯟꯗ ꯅꯝꯕꯔ ꯂꯩꯅꯦ
ꯆ ꯂꯩꯅ ꯉꯅ ꯑꯣꯏꯅ ꯇꯅꯒ
ꯃꯥꯗꯤ ꯌꯥꯝ ꯐꯥꯎꯕꯅꯦ ꯃꯥꯗꯤ ꯎꯝ ꯎꯝ ꯇꯥꯕ꯭ꯔꯣ
ꯑꯥꯎ
ꯃꯥꯗꯤ ꯌꯥꯝ ꯐꯥꯎꯕꯅꯦꯕ
ꯑꯣ
ꯑꯗꯣ ꯑꯩꯁꯦ ꯑꯃꯨꯛ ꯆꯠꯂꯁꯤꯔꯥ ꯍꯟꯕ ꯍꯣꯔꯦꯟ ꯃꯨꯛ ꯐꯥꯎꯅꯔꯁꯤꯀꯣ ꯍꯣꯏ ꯍꯣꯔꯦꯟ ꯑꯃꯨꯛ ꯐꯥꯎꯅꯔꯁꯤꯀꯣ
ꯍ
ꯁꯃꯦ ꯊ
ꯑꯣ